ꯄꯪꯗꯕ꯭ꯔꯣ
ꯀꯔꯤ ꯂꯩꯇꯦꯅꯦ ꯌꯥꯗꯦꯅꯦ ꯁꯛꯇ ꯁꯤꯒ
ꯑꯩ ꯅꯝꯕꯔ ꯄꯤꯔꯛꯀꯦ ꯑꯃ
ꯍꯥꯥ
ꯑꯩꯏ ꯅꯝꯕꯔ ꯄꯤꯔꯛꯀꯦꯕ ꯑꯃ ꯏꯃꯥꯟꯅꯕꯤꯒꯤ
ꯅꯪ ꯅꯪꯒ ꯂꯩꯃꯤꯟꯅꯕꯗꯨꯔꯣ
ꯅꯠꯇꯦ ꯇꯣꯉꯥꯜꯂꯦ
ꯑꯣ
ꯏꯃꯥꯟꯅꯕꯤ ꯑꯅꯤꯒꯤ ꯄꯤꯔꯛꯀꯦ ꯇꯧꯔꯛꯑꯣ ꯅꯪꯅ
ꯍꯣꯏꯅꯦ ꯍꯣꯏꯅꯦ
ꯐꯪꯗꯕꯒꯤ ꯑꯃꯨꯛ ꯑꯩꯉꯣꯟꯗ ꯀꯣꯜ ꯇꯧꯔꯛꯄ꯭ꯔꯥ
ꯇꯜꯍꯩꯀꯣ
ꯍꯥꯥ
ꯇꯜꯂꯦꯀꯣ
ꯇꯧꯅꯤꯡ ꯇꯧꯗꯤ ꯇꯧꯅꯤꯡꯗꯕꯅꯦꯕ ꯅꯪ ꯑꯩꯕꯨ
ꯑꯍꯥ
ꯍꯣꯏ ꯕꯦꯛꯒ꯭ꯔꯥꯎꯟꯒꯤ ꯃꯈꯣꯟ ꯇꯥꯕ꯭ꯔꯥ
ꯇꯥꯗꯦꯀꯣ
ꯎꯝ ꯇꯥꯕ꯭ꯔꯣ
ꯎꯝ ꯇꯥꯏꯌꯦ ꯇꯥꯏꯌꯦ ꯇꯥꯏꯌꯦ ꯄꯤꯒꯦ ꯄꯤꯒꯦ ꯋꯥꯇꯜ ꯋꯥꯔꯅꯨ ꯑꯩꯅ ꯄꯤꯒꯦ
ꯍꯧꯖꯤꯛꯃꯛ ꯑꯁꯤ ꯂꯣꯏꯔꯒ ꯄꯤꯕꯤꯒꯦ ꯑꯩꯅ
ꯑꯣ
ꯐꯖꯕꯅꯦ
ꯑꯣ
ꯈ꯭ꯋꯥꯏꯗꯒꯤ ꯐꯖꯕꯒꯤ ꯄꯤꯒꯦꯀꯣ
ꯍꯝ
ꯁꯀꯦꯟ ꯐꯖꯕ ꯄꯥꯝꯕ꯭ꯔꯥ ꯈ꯭ꯋꯥꯏꯗꯒꯤ ꯐꯖꯕꯗꯤ ꯄꯥꯝꯕ꯭ꯔꯥ
ꯅꯪꯒꯤ ꯈꯨꯨꯁꯤꯅꯤꯅꯦ
ꯍꯥꯏꯌꯣꯗꯥ ꯀꯣꯜ ꯇꯧꯔꯛꯑꯣ ꯏꯃꯥꯅꯕꯤꯗ ꯑꯩꯉꯣꯟꯗ ꯀꯣꯜ ꯇꯕ ꯃꯥꯂꯦ ꯍꯨꯖꯤꯛ ꯆꯠꯇꯦ ꯍꯥꯏꯌꯦ ꯅꯪꯒꯤꯗꯤ ꯑꯃꯨꯛ ꯆꯠꯄ ꯃꯥꯒꯤꯗꯤ ꯆꯠꯇꯕ
ꯃꯤ ꯀꯌꯥ ꯂꯩꯕ꯭ꯔꯣ ꯌꯨꯝꯗ
ꯍꯥꯥ
ꯌꯨꯝꯗ ꯃꯤ ꯀꯌꯥ ꯂꯥꯏ ꯂꯩꯕ꯭ꯔꯥꯕ
ꯑꯩꯈꯣꯏ ꯑꯍꯨꯝ ꯈꯛꯇꯅꯤ ꯄꯪꯂꯥꯎꯗ ꯂꯥꯎꯕꯅꯦ ꯔꯨꯝ ꯑꯃꯗ ꯂꯩꯔꯒ ꯀꯤꯠꯆꯦꯟꯗ ꯂꯩꯕ ꯃꯤꯗꯨ ꯂꯥꯎꯕꯅꯦ
ꯅꯪꯕꯨꯔꯣ
ꯍꯨꯝ ꯏꯃꯥꯕꯨ
ꯎꯝ
ꯐꯤꯗꯣ ꯏꯃꯥꯅ ꯀꯩꯅꯣ ꯃꯐꯝ ꯑꯃꯗ ꯊꯝꯍꯟꯕ ꯑꯗꯨꯒꯤ
ꯅꯪꯅ ꯈ꯭ꯋꯥꯏꯗꯒꯤ ꯑꯉꯥꯡꯅꯤꯀꯣ ꯅꯣꯏꯒꯤ ꯌꯨꯝꯗ ꯀ꯭ꯂꯥꯁ ꯍꯥ
ꯏꯅꯥꯎ ꯅꯨꯄꯥ ꯍꯣꯏ
ꯅꯪꯅ ꯃꯌꯥꯏꯔꯥ
ꯑꯗꯨꯒ ꯑꯩꯒꯤ ꯕ꯭ꯔꯥꯗꯔ ꯑꯃꯒ ꯏꯆꯦ ꯑꯃ
ꯑꯣ ꯌꯨꯝ ꯄꯥꯟꯕꯗꯤ ꯂꯩꯇ꯭ꯔꯤꯅ ꯅꯨꯄꯤ ꯊꯤꯕꯁꯨ ꯂꯩꯇꯦ
ꯏꯆꯦꯗꯨꯗꯤ ꯌꯨꯝ ꯄꯥꯡꯈ꯭ꯔꯦꯅꯤ
ꯑꯣ ꯈ꯭ꯋꯥꯏꯗꯒꯤ ꯑꯍꯥꯟꯂꯥ ꯅꯆꯦꯅ
ꯍꯥꯥ
ꯑꯣꯐ ꯐꯖꯟ ꯇꯥꯎꯍꯦ
ꯀꯔꯤ ꯍꯥꯏꯕ
ꯈ꯭ꯋꯥꯏꯗꯒꯤ ꯑꯍꯟꯔꯥꯕ ꯅꯆꯦꯅ
ꯑꯍꯣꯏ ꯑꯉꯥꯡ ꯂꯩꯔꯦ ꯑꯃ ꯆꯍꯤ ꯇꯔꯨꯛ ꯁꯨꯔꯅꯤ ꯑꯦ ꯍꯦꯟꯒ꯭ꯔꯥꯅꯤ
ꯑꯣ ꯃꯥꯗꯤ ꯑꯍꯥꯟ ꯑꯣꯏꯕꯒꯤ ꯑꯣꯏꯔꯝꯅꯤ ꯑꯗꯨꯗꯤ ꯊꯥꯔꯇꯤ ꯁꯨꯗ꯭ꯔꯦ ꯊꯔꯇꯤ ꯁꯨꯗꯕꯤꯗ ꯌꯨꯝ ꯄꯥꯟꯕ ꯃꯥꯜꯂꯦꯀꯣ ꯇ꯭ꯋꯦꯟꯇꯤꯒꯨꯝꯕꯗ
ꯎꯝ ꯇ꯭ꯋꯦꯟꯇꯤ ꯅꯥꯏꯟꯇꯤꯟꯔꯥ ꯈꯪꯗꯦꯅꯦ ꯃꯥꯖꯦ ꯆꯥꯞꯈ꯭ꯔꯤ ꯆꯥꯞꯈ꯭ꯔꯤꯗꯣ
ꯑꯩꯣꯏ ꯅꯟꯇꯒ ꯑꯗ ꯌꯨꯝ ꯄꯥꯟꯈꯗꯤ ꯑꯁ ꯑꯩꯈꯣꯏꯒꯤ ꯑꯉꯥꯡꯁꯨ ꯆꯍꯤ ꯎ ꯃꯔꯤ ꯃꯔꯤ ꯃꯉꯥ ꯂꯩꯔꯝꯅꯤꯅ ꯑꯩꯈꯣꯏꯁꯨ ꯅꯪꯗꯤꯤꯟ ꯌꯨꯝ ꯄꯥꯟꯈ꯭ꯔꯔꯤ
ꯍꯝ ꯍꯝ
ꯄꯥꯔꯗ ꯌꯥꯔꯦꯈꯣꯏꯁꯨ
ꯄꯜꯅ
ꯎꯝ
ꯆꯥꯕꯨ ꯆꯥꯕꯨ ꯑꯃꯨꯛ ꯌꯣꯛꯈ꯭ꯔꯒꯦ ꯀꯥꯏꯅ
ꯎꯝ
ꯃꯤꯒꯤ ꯊꯩꯄꯥꯛꯥꯛ ꯁꯨꯔꯒ ꯄꯥꯜꯂꯦ
ꯎꯝ ꯃ ꯇꯝꯗꯤ ꯂꯥꯛꯀꯅꯤꯗ
ꯑꯩꯈꯣꯏꯒꯤ ꯐꯥꯎ ꯂꯩꯇꯦ ꯀꯔꯤ ꯃꯤꯒꯤꯗꯤ ꯄ ꯃꯤꯉꯥꯏ ꯂꯇꯒ
ꯋꯥꯅꯕꯅꯤ ꯉꯝꯅ
ꯃꯤꯒꯤ ꯌꯨꯝꯗ ꯑꯃꯨꯛ ꯂꯥꯛꯔꯒ ꯆꯥꯛ ꯏꯟꯁꯥꯡꯒꯨꯝꯕ ꯊꯣꯡꯅꯤ ꯐꯤꯒꯨꯝꯕ
ꯑꯗꯨꯗꯗ ꯍꯥꯎꯗ꯭ꯔꯣ ꯏꯗꯤ ꯆꯥꯏꯒꯅꯤꯃꯀ
ꯆꯩꯔꯤ ꯌꯥꯔꯔ ꯍꯥꯏ ꯑꯗꯨ ꯃꯤꯅꯦ ꯊꯣꯡꯕꯒꯤ ꯆꯥꯕ ꯇꯨꯡꯉꯥ ꯂꯩꯕ
ꯑ
ꯊꯕꯥꯛ ꯌꯥꯝ ꯂꯥꯏꯅꯦ ꯃꯤ ꯌꯨꯝꯗ ꯂꯥꯛꯑꯔꯣ
ꯇꯨꯝꯅꯤꯡꯉꯤꯍꯦꯁꯨ
ꯇꯨꯃꯅ ꯋꯥꯔꯤ ꯁꯥꯔꯒ꯭ꯔꯣ ꯇꯨꯝꯒꯔꯣ ꯑꯁ ꯅꯝꯕꯔ ꯄꯤꯒꯦꯗ
ꯍꯝ ꯍꯝ
ꯍꯥꯏꯕꯤꯒꯦ ꯀꯣꯜ ꯇꯧꯔꯛꯀꯦꯅ ꯅꯠꯇ꯭ꯔꯁꯨ ꯅꯪꯅ ꯃꯥꯅ ꯀꯣ ꯇ ꯑꯃꯁꯁꯨ ꯌꯥꯏ
ꯍꯅꯦ ꯍꯣꯏꯅꯦ
ꯅꯪꯅ ꯇꯧꯅꯤꯡꯕ꯭ꯔꯥ ꯃꯥꯅ ꯇꯧꯍꯟꯅꯤꯡꯕ꯭ꯔꯥ
ꯈꯪꯗꯦꯍꯦ ꯏꯏꯔꯗꯦ ꯌꯥꯔꯦ
ꯑ ꯍꯥꯏꯕꯤꯔꯛꯀꯦ
ꯎ
ꯅꯃꯤꯒꯤ ꯈꯨꯟꯛꯇ
ꯀꯔꯤꯕ ꯑꯩꯒꯤ ꯈꯨꯅꯣ ꯀꯔꯤ ꯇꯧꯋꯦ
ꯎꯝ ꯇꯥꯟꯕꯕꯤ ꯑꯣꯏꯔꯕꯅꯤꯅ ꯇꯥꯟꯕ꯭ꯔꯣ ꯄꯤꯔꯣꯏ ꯑꯗꯨꯗꯤ
ꯀꯏꯈꯔꯤꯅꯦ ꯁꯤꯀꯁꯦ
ꯆꯥꯏꯔꯦꯗ ꯅꯨꯄꯤ ꯂꯥꯏꯗꯗ ꯍꯤꯡꯕ ꯉꯝꯕ ꯇꯥꯏꯞꯇ ꯑ ꯍꯤꯡꯕ ꯉꯝꯗꯕ ꯅꯨꯄꯤ ꯂꯥꯏꯔꯤꯛꯇꯨꯗꯤ ꯍꯤꯡꯕ ꯉꯝꯗꯕ ꯇꯥꯏꯇ ꯇꯥꯎꯅ
ꯑꯗꯨ ꯑꯗꯨꯗꯅꯠꯇ
ꯋꯥꯏ ꯆꯦ ꯂꯩꯁꯦꯡꯒꯦ
ꯆꯠꯅꯤꯡꯕ ꯃꯐꯝꯗ ꯆꯠꯄ ꯀꯣꯏꯅꯤꯡꯕ ꯃꯐꯝꯗ ꯆꯠꯄ ꯇꯨꯝꯅꯤꯡꯕ ꯃꯐꯝꯐꯝꯗ ꯆꯠꯄ ꯅꯨꯡꯉꯥꯏꯔꯣ ꯑꯗꯨꯅ ꯈꯨꯠꯁꯤ ꯇꯥꯔꯒ
ꯑꯣꯏꯅꯦ ꯑꯁ ꯒꯦꯝꯗꯣ ꯌꯥꯝ ꯑꯦꯗꯤꯛ ꯆꯨꯨꯔꯣ ꯑꯗꯨꯒꯤ
ꯑꯦꯝ ꯑꯦ ꯄꯖꯤ
ꯍꯥꯥ
ꯑꯦ ꯃꯦꯜ ꯂꯤ ꯄꯞꯖꯤ ꯔꯣ
ꯑꯦ ꯃꯦꯜꯗꯣ
ꯇꯨꯝꯗꯕꯤꯗꯨꯝ ꯑꯗꯨꯝ ꯁꯥꯅꯕ ꯖꯥꯠꯇꯣ
ꯎꯝ
ꯇꯧꯅꯗ ꯑꯗꯨꯒꯨꯝꯕ ꯐꯠꯇꯝꯅꯦ
ꯎꯝ
ꯐꯠꯇꯕꯅꯦ ꯐꯠꯇꯕꯅꯦ ꯇꯧꯅꯣ
ꯎꯝ ꯍꯣꯏꯅꯦ ꯍꯣꯏꯅꯦ
ꯑꯩꯈꯣꯏꯁꯨ ꯀ꯭ꯂꯥꯁ ꯏꯂꯦꯚꯦꯟ ꯀꯥꯕ ꯃꯇꯝꯗ ꯉꯥꯏꯍꯥꯛ ꯁꯥꯟꯅꯔꯨꯔꯦ ꯍꯥꯏꯇꯦꯗ ꯑꯩꯈꯣꯏꯗꯤ
ꯁꯥꯅꯕꯨꯁꯨ ꯈꯪꯗ꯭ꯔꯦꯗꯗꯤ ꯑꯁ ꯌꯥꯝ ꯇꯨꯝꯅꯤꯡꯕ ꯃꯥꯜꯂꯦꯍꯦ ꯇꯨꯝꯈ꯭ꯔꯣ ꯇꯨꯝꯈ꯭ꯔꯣ ꯌꯥꯝ ꯇꯨꯝꯅꯤꯡꯕ ꯃꯥꯜꯂꯦꯕ
ꯃꯇꯝ ꯂ ꯀꯩꯅꯣ ꯇꯨꯝꯕ ꯌꯥꯔꯣꯏꯅꯦ ꯍꯧꯖꯤꯛ
ꯀꯔꯤꯒꯤ ꯑꯃꯨꯛꯛꯇ ꯆꯠꯀꯦꯔꯣ ꯑ ꯃꯦ ꯐꯥꯏ ꯀꯣ
ꯇ꯭ꯔꯦ
ꯏꯚꯅꯤꯡꯗꯤ ꯑꯩꯈꯣꯏ ꯌꯨꯠꯀꯨꯝꯕꯗꯤ ꯂꯩꯔꯝꯃꯣꯏꯗ ꯌꯥꯝꯅ
ꯎꯝ
ꯐꯦ ꯐꯥꯏꯌꯦ ꯆꯠꯇ ꯃꯤꯅ ꯑꯃꯨꯛ ꯆꯠꯂꯣ
ꯎꯝ
ꯇꯨꯗꯤ ꯇꯥꯈ꯭ꯔꯅꯤꯅ ꯑ ꯇꯨ ꯇ꯭ꯋꯦꯟꯇꯤ ꯇꯥꯈ꯭ꯔꯦ
ꯍꯣꯏ ꯇꯨ ꯇꯨ ꯊꯥꯔꯇꯤ ꯗ ꯑꯥ ꯊ꯭ꯔꯤꯗ ꯍꯧꯕ꯭ꯔꯥ ꯈꯪꯗꯦꯅꯦ ꯈꯔ ꯊꯦꯡꯉꯁꯨ ꯌꯥꯔꯅꯤ
ꯕꯦꯜꯗꯤ ꯎ ꯍꯥꯏꯌꯣ ꯕꯦꯜꯗꯤ ꯚꯥꯏꯈ꯭ꯔꯕ꯭ꯔ ꯍꯥꯏ ꯂꯩꯔ ꯕꯦꯜꯒꯤ ꯇꯥꯈ꯭ꯔꯕ꯭ꯔꯣ
ꯕꯦꯜ ꯇꯥꯗ꯭ꯔꯤ ꯕꯦꯜ ꯕꯦꯜ ꯂꯧꯉꯁꯨ ꯇꯥꯔꯔꯣꯏ ꯑꯩꯈꯣꯏ ꯌꯨꯝꯗꯣ
ꯑ ꯍ ꯂꯥꯛꯄꯒꯦꯔ ꯑꯥꯎ
ꯂꯣꯀꯦꯁꯟꯗꯨ ꯑꯃ ꯆꯥꯔꯖꯇꯣ ꯃꯊꯛꯇꯅꯦꯕ ꯑꯗꯨꯒꯤ
ꯃꯌꯥꯏꯗ ꯂꯥꯛꯑꯣꯅ ꯑꯗꯨꯗꯤ
ꯎꯝ ꯎꯝ ꯇꯥꯏꯃꯤꯡꯗ ꯑꯣꯏꯅ ꯆꯠꯀꯅꯤꯅꯦ
ꯎꯝ ꯑ ꯅꯪ ꯆꯠꯂꯣꯏ ꯈꯥꯡꯉꯦ ꯃꯇꯝꯁꯨ ꯈꯥꯡꯗꯦ
ꯍꯝ
ꯅꯊꯥꯟꯇ ꯆꯠꯇꯣꯏꯔꯣ
ꯀꯔꯤꯕ
ꯅꯊꯟꯗ ꯆꯠꯇꯣꯏꯔꯕ ꯆꯥꯔꯖꯇꯣ
ꯎꯝ
ꯌꯥꯝ ꯍꯨꯝꯅꯤꯡ ꯃꯥꯜꯂꯦ ꯅꯪ
ꯏꯔꯨꯗ꯭ꯔꯤ ꯏꯔꯨꯗ꯭ꯔꯤꯅꯦ ꯁꯤ ꯀꯣꯛꯁꯦ ꯂꯣꯏꯔꯒ ꯏꯔꯨꯔꯒ ꯆꯠ
ꯎꯝ ꯍꯌꯦꯡ ꯑꯥ ꯅꯨꯡꯗꯥꯡꯗ ꯑꯃꯨꯛ ꯌꯥꯝ ꯁꯥꯅꯤ ꯅꯣꯏꯗꯗꯤ ꯏꯔꯨꯗ꯭ꯔꯁꯨ ꯌꯥꯏꯗ
ꯍꯨꯡ ꯅꯣꯡ ꯆꯨꯔꯝꯒꯅꯤ ꯅꯨꯡꯗꯥꯡꯗꯗꯤ ꯐꯖꯅ ꯇꯨꯝꯒꯅꯤ
ꯍꯣꯢ ꯅꯣꯡ ꯆꯨꯔꯗꯤ ꯇꯨꯝꯕꯗꯤ ꯅꯨꯡꯉꯥꯏꯗꯤ ꯅꯨꯡꯉꯥꯏꯕꯅꯦ
ꯎꯝ ꯁꯥꯕꯁꯦ ꯌꯥꯝ ꯋꯥꯏ ꯑꯁ ꯍꯧꯕꯗ ꯉꯥꯏꯔꯤꯅꯦ
ꯎꯝ ꯍꯜꯂꯛ ꯍꯜꯂꯛꯄ ꯀꯥꯟꯗ ꯑꯃꯨꯛ ꯍꯥꯏꯌꯣ
ꯍꯣꯏ ꯇꯦꯛꯁ ꯊꯥꯔꯛꯀꯦ
ꯎꯝ ꯑꯅꯤꯔꯛꯇꯤ ꯇꯧꯕ ꯌꯥꯏꯅ ꯍꯣꯏ ꯑꯗꯨ ꯑꯅꯤꯗꯤ ꯇꯩꯈ꯭ꯔꯦꯅ
ꯍꯣꯏ
ꯑꯗꯣ ꯑꯃꯨꯛ ꯇꯧꯔꯛꯑꯣ ꯑꯩ ꯄꯩꯁꯥ ꯌꯥꯝ ꯄꯥꯝꯃꯦ
ꯎꯝ ꯎꯝ
ꯐꯔꯦ ꯐꯔꯦ ꯑꯗꯨꯗꯤ ꯐꯖꯥꯅ ꯆꯠꯂꯨꯀꯣ ꯍꯥꯏꯔꯛꯑꯣ ꯑꯃꯨꯛ ꯂꯣꯏꯔꯒ
ꯍꯣꯏ ꯍꯣꯏ ꯍꯣꯏ ꯐꯔꯦ ꯐꯔꯦ
ꯑꯥ